ꯍꯜꯂꯣ
ꯑꯣꯛꯇꯤꯌꯦ ꯑꯩꯉꯣꯟꯗ ꯌꯦꯠꯇ ꯆꯪꯉꯀꯥꯟꯗ ꯊꯣꯛꯄꯩ ꯋꯥꯅꯤ
ꯑꯦꯞꯇ ꯆꯪꯉꯛꯇ꯭ꯔꯖꯨ ꯃꯁꯥꯅ ꯇꯧꯕꯗꯨ ꯇꯧ ꯊꯣꯛꯇꯦ ꯍꯥꯏꯕ
ꯑꯩꯒꯤꯗ ꯊꯣꯛꯂꯛꯑꯦ ꯅꯪ ꯇꯧꯔꯛꯄꯗꯗꯨꯝ
ꯁꯨꯝ ꯁꯨꯝ ꯆꯪꯉꯀꯥꯟ ꯑꯦꯞꯇꯨ ꯆꯪꯉꯀꯥꯟꯗꯗꯤ ꯊꯣꯛ ꯊꯣꯛꯂꯛꯑꯦ ꯍꯥꯟꯅ ꯊꯣꯛꯄꯅꯦ ꯑꯗꯨ ꯃꯣꯏꯗꯤ ꯊꯣꯛꯀꯗ꯭ꯔꯅ ꯌꯦꯡꯉꯨꯗꯕ ꯑꯗꯨꯒ ꯑꯣꯜ ꯂꯥꯛꯄꯗꯨ ꯈꯪꯕꯅꯦ ꯍꯧꯖꯤꯛꯇꯤ ꯈꯪꯗꯕ
ꯑ
ꯅꯪ ꯀꯣꯜ ꯔꯦꯇꯤꯡ ꯒꯗꯨ ꯐꯥꯏꯞ ꯏꯁꯇꯥꯔ ꯐꯥꯏꯞ ꯏꯁꯇꯥꯔ ꯑꯗꯨꯝ ꯅꯝꯕ꯭ꯔꯥ
ꯀꯔꯤ ꯐꯥꯏꯞ ꯏꯁꯇꯥꯔꯅꯣ ꯈꯪꯗꯤꯌꯦ
ꯀꯩꯅꯣ ꯑꯁ ꯁꯤ ꯁꯝꯃꯤꯠ ꯇꯧꯕꯩꯗꯣ ꯂꯥꯁꯇ
ꯐꯥꯏꯞ ꯏꯁꯇꯥꯔ ꯅꯪꯗꯤ ꯅ ꯍꯟꯗꯩ ꯅꯝꯗ꯭ꯔꯣ ꯀꯩꯅꯣ
ꯀꯩꯅꯣ ꯑꯩ ꯈꯪꯗꯤꯌꯦ ꯅꯪ ꯍꯥꯏꯔꯤꯁꯤ ꯄꯣꯠꯁꯦ
ꯅꯪ ꯁꯤ ꯁꯞꯃꯤꯠ ꯇꯧꯗ꯭ꯔꯣ
ꯇꯧꯋꯦ
ꯁꯃꯤꯠ ꯇꯧꯕꯗ ꯀꯩꯀꯩ ꯏꯔꯛꯄꯗꯨ ꯅꯪ ꯌꯥꯎꯕ꯭ꯔꯥ ꯈꯣꯠꯄ꯭ꯔꯥꯅ ꯍꯪꯕꯗꯨ ꯅꯣꯏ ꯅꯣꯏ ꯅꯣ ꯑꯗꯨ
ꯑꯝꯇ ꯏꯔꯛꯇꯤꯌꯦ ꯑꯦ
ꯑꯗꯨ ꯀꯃꯥꯏꯅ ꯁꯃꯤꯠ ꯇꯧꯔꯤꯕ
ꯑꯗꯨꯝ ꯁꯝꯃꯤꯠ ꯍꯥꯏꯔ ꯂꯣꯏꯔꯦ ꯀꯩꯔꯤꯝꯇ ꯇꯧꯔꯛꯇꯦ ꯑꯗꯨꯃꯥꯏꯅꯅꯦ ꯃꯃꯥꯡꯁꯨ ꯇꯧꯈꯤꯕꯗꯣ ꯂꯣꯏꯅ
ꯀꯣꯜ ꯇꯧ ꯂꯣꯏꯔꯗꯤ ꯑꯩꯈꯣꯏꯗꯤ ꯁꯝꯃꯤꯠ ꯑ ꯊꯥꯔꯛꯑꯦ ꯑꯗꯨꯒ ꯑꯗꯨꯇꯥꯔ ꯋꯥꯍꯪ ꯍꯪꯕꯗꯨ ꯍꯪꯗꯕ
ꯍꯜꯂꯣ ꯍꯪꯗꯦ
ꯍꯥ
ꯍꯪꯗꯦꯃꯤ ꯋꯥꯍꯪꯀꯥ
ꯅꯪꯒꯥ ꯑꯩꯒꯥ ꯃꯥꯟꯅꯗꯔꯦ
ꯅꯪꯒꯑꯩꯒ ꯃꯥꯅꯗ꯭ꯔꯦ ꯅꯪꯒꯤꯗꯨꯗ ꯀ ꯀꯩ ꯀꯩ ꯊꯣꯛꯂꯛꯏꯃꯣꯕ
ꯋꯥꯍꯪ ꯍꯪꯉꯦ
ꯀꯔꯤ ꯋꯥꯍꯪꯅꯣꯕ ꯍꯪꯉꯤꯁꯤ ꯀꯔꯤ ꯋꯥꯍꯪ ꯍꯪꯕꯅꯣ
ꯍꯥꯟꯅꯔꯤꯕ ꯋꯥꯔꯤꯁꯤ ꯄꯔꯁꯣꯅꯦꯜ ꯌꯥꯎꯕ꯭ꯔꯥ ꯑꯗꯨ ꯌꯥꯎꯕ꯭ꯔꯥ ꯑꯗꯥ ꯌꯥꯎꯕꯔ
ꯑꯗꯣ ꯑꯝꯇꯥ ꯍꯪ ꯊꯣꯛꯂꯛꯇꯦ ꯊꯣꯛꯂꯛꯇꯦ ꯑꯝꯇ ꯊꯣꯛꯂꯛꯇꯦ ꯑꯗꯨꯨꯝꯕ ꯄꯣꯠ ꯑꯝꯇ ꯑꯩꯉꯣꯟꯗ ꯊꯣꯛꯂꯛꯑꯗꯤ ꯍꯥꯏꯔꯣꯏꯗ꯭ꯔꯥ ꯅꯉꯣꯟꯗ ꯀꯔꯝꯕ ꯑꯣꯏꯒꯞꯆꯥꯅꯣ ꯑꯩꯒꯤꯗꯤ ꯎꯝ ꯑꯩꯅꯦꯀꯣ ꯇꯥꯕ꯭ꯔꯥ
ꯎꯝ
ꯉꯁꯤ ꯅꯨꯃꯤꯠ ꯅꯤꯅꯤ ꯍꯨꯝꯅꯤ ꯁꯨꯔꯦꯕ ꯑꯩꯅꯁꯨꯡꯊꯣꯛ ꯊꯣꯛꯇ꯭ꯔꯤꯁꯦ ꯑꯗꯨꯅ ꯑꯩ ꯌꯥꯝ ꯊꯤꯅ ꯆꯦꯟꯖ ꯇꯧ ꯋꯥꯅꯤ ꯃꯄꯥꯟꯊꯣꯛꯇꯦꯕ ꯑꯩꯅ ꯄꯨꯔꯥ ꯅꯨꯡꯁꯥꯥꯁꯤꯅ ꯍꯥꯠꯇꯣꯛꯄ ꯆꯥꯠꯅꯤ ꯑꯩꯁꯦ ꯏꯁꯀꯤꯟꯁꯦ ꯌꯥꯝ ꯆꯦꯟꯖ ꯇꯧꯋꯦꯕ
ꯑꯩꯩꯗꯤ ꯃꯄꯥꯟ ꯊꯣꯛꯇꯦ ꯑꯩꯁꯨ ꯀꯔꯤꯅꯣ ꯊꯣꯛꯇ꯭ꯔꯣꯅꯣ ꯑꯥꯏꯇ꯭ꯔꯕꯣ ꯀꯩꯝ ꯈꯟꯂꯨꯅꯨꯁꯦ
ꯑꯦꯁ ꯑꯗꯨꯗꯤ ꯃꯤ ꯄꯨꯡ ꯇꯔꯦꯠ ꯇꯥꯔꯦꯠ ꯃꯥꯈꯥꯏ ꯇꯨ ꯅꯤꯄꯥꯟꯁꯤꯗꯥ ꯑꯩ ꯀꯄꯜꯁꯥꯔꯤꯅꯤ
ꯑꯁ
ꯑ
ꯑꯗꯨꯅ ꯑꯗꯨꯝꯕ ꯇꯥꯔꯑꯀꯥꯟꯗ ꯗꯨꯗꯤ ꯑꯩꯗꯤ ꯆꯪꯒꯅꯨ ꯇꯨꯝ ꯃꯁꯥꯅ ꯈꯪꯉꯦ ꯂꯥꯑꯅꯦꯁꯦ
ꯕ꯭ꯔꯦꯛꯐꯥꯁ ꯀꯨꯝꯕ ꯑꯝ ꯇꯧꯗꯔ꯭ ꯗꯤ ꯌꯥꯗ꯭ꯔꯦꯗ
ꯏꯟ ꯊꯔꯛꯇꯔꯦ ꯋꯥ
ꯎꯝ
ꯕ꯭ꯔꯦꯛꯐꯥꯥꯁ ꯌꯥꯎꯗ꯭ꯔꯗꯤ ꯏꯟꯊꯔꯛꯇ꯭ꯔꯦ ꯑꯩꯗꯤ ꯑꯉꯥꯡ ꯑꯣꯏꯔꯤꯉꯩꯗꯁꯨ ꯗꯨꯝ ꯄꯨꯡꯗ ꯄꯨꯡꯗ ꯂꯥꯑꯦ ꯗꯨꯝ ꯄꯨꯡꯒꯤ ꯄꯣꯠꯁꯦ
ꯌꯨꯝꯗ ꯀꯩꯗꯧꯕ
ꯄꯨꯡꯗ ꯄꯨꯡꯗ ꯇꯧꯔꯦꯑꯦꯕ ꯑꯗꯨꯝ ꯑꯉꯥꯡ ꯑꯣꯏꯔꯤꯉꯩꯗꯩꯁꯨ
ꯋꯥ ꯂꯣꯟꯕ ꯂꯦꯞꯀꯅꯨ ꯑꯩ ꯂꯦꯞꯄꯁꯨ
ꯑꯣ ꯏꯁ ꯂꯣꯏꯔꯦꯍꯦ ꯑꯩꯁꯦ ꯈꯔ ꯂꯣꯜꯂꯦ ꯁꯤꯔ ꯑꯩ ꯈꯔ ꯂꯣꯜꯂꯦꯖꯤꯗ ꯅꯪ ꯆꯥꯟꯁ ꯂꯧꯔꯦ ꯑꯗꯣ ꯍꯌꯦꯡꯅꯦꯀꯣ ꯍꯌꯦꯡ ꯃꯟꯗꯦꯅꯤꯗꯅ ꯑꯗꯣ ꯅꯝꯕꯔꯗꯣ ꯑꯗꯨꯗ ꯍꯥꯏꯐꯦꯠ ꯇꯧꯔꯒ ꯑꯝꯇ ꯍꯪꯉꯣꯀꯣ
ꯀꯦ
ꯍꯥꯏꯗꯤ ꯃꯔꯣꯟꯗꯣ ꯁꯤꯅꯤ ꯁꯤꯅꯤꯗꯨ ꯃꯔꯣꯟꯗꯨ ꯈꯪꯕꯗꯤ ꯈꯪꯒꯦ ꯌꯥꯏꯗꯅ ꯏꯁ ꯍꯥꯒꯠꯆꯩ
ꯑꯥ ꯍꯥ ꯆꯪꯉꯤꯗꯨ ꯃꯃꯥꯡꯗ ꯃꯃꯥꯡꯗ ꯋꯥꯟ ꯐꯤꯐꯇꯤ ꯇꯨ ꯋꯥꯟ ꯇꯤꯇꯨ ꯋꯥꯟ ꯇꯨ ꯁꯚꯦꯟꯇꯤ ꯁꯤꯛꯁ ꯆꯨ ꯑꯩꯁ ꯈꯪꯗ꯭ꯔꯦꯗ ꯇꯧꯔꯤꯁꯦ
ꯇꯥꯗ꯭ꯔꯦ ꯅꯉꯣ ꯅꯪꯒꯤꯗꯨ ꯁꯦꯡꯅ ꯎꯝ
ꯇꯥꯗꯔꯣ
ꯇꯥꯏꯌꯦ ꯇꯥꯏꯌꯦ
ꯑꯣ ꯐꯣꯟ ꯇꯧꯔꯦ
ꯇꯥꯏꯌꯦ
ꯀꯩꯅꯣꯍꯩꯁꯤ ꯀꯔꯤꯅꯣ ꯍꯥꯏꯔꯤꯗꯣ
ꯇꯥꯔꯕꯣ
ꯎꯝ
ꯐꯣꯟ ꯇꯧꯔꯛꯏꯗꯅꯥ
ꯎꯝ
ꯇꯧꯔꯛꯇ꯭ꯔꯣꯕ ꯅꯣꯡꯇꯥ
ꯇꯧꯔꯛ ꯇꯦ ꯑꯥ ꯐꯣꯟ ꯅꯝꯕꯔꯒꯨꯝꯕ ꯀꯩꯒꯨꯝꯕ ꯍꯪꯗꯗꯤ ꯑꯗꯨꯝ ꯇꯧꯔꯛꯄꯅꯤꯗ
ꯎꯝ
ꯅꯍꯥꯟꯁꯨ ꯀꯗꯥꯏꯗꯅꯣ ꯑꯣ ꯑꯤꯠ ꯍꯌꯦꯡꯅꯦ ꯍꯥꯏꯕ꯭ꯔꯥ ꯍꯥꯡꯆꯤꯠꯅꯦ ꯍꯥꯏꯕ꯭ꯔꯥ ꯍꯌꯦꯡꯅꯦ ꯍꯥꯏꯕ ꯑꯣꯏꯃꯥꯟ ꯀꯩꯗꯣ ꯁꯤꯗ ꯂꯥꯛꯑꯦ ꯑꯩꯈꯣꯏꯒꯤꯁꯤꯗ
ꯑꯁꯤꯗ ꯃꯣꯏ ꯏꯃꯨꯡ ꯑꯃꯗ ꯆꯦ ꯑꯃ ꯃꯥꯏ ꯃꯤꯡ ꯃꯥꯟꯅꯕ ꯑꯃ ꯂꯩꯕꯅꯦ ꯑꯗ ꯆꯦ ꯑꯃ ꯑꯣꯟꯁꯟꯅꯅ ꯄꯤꯈ꯭꯭ꯔꯥ ꯃꯥꯅꯦ ꯑꯗꯨ ꯑꯝꯇ ꯂꯧꯃꯤꯟꯅꯔꯨꯁꯦꯅ ꯑꯩꯒ ꯆꯪꯉꯥ ꯂꯧꯔꯨꯏ
ꯑꯗꯨ ꯑꯗꯨꯝ ꯍꯟꯈ꯭ꯔꯦ ꯃꯥꯁꯨ
ꯆꯦꯗꯣ ꯄꯨꯔꯥ ꯍꯟ ꯃꯆꯥꯅꯨꯄꯥꯗꯨꯒ ꯂꯥꯛꯑꯦ
ꯃꯆꯥꯅꯨꯄꯥꯗꯨꯗꯤ ꯃꯁꯛ ꯅꯨꯡꯁꯤꯅꯤ
ꯅꯨꯡꯁꯤꯌꯦ ꯏꯪꯉꯦ ꯏꯪ ꯇꯞꯄꯒ
ꯑꯉꯥꯡꯗ ꯏꯪꯗꯧ ꯂꯥꯡꯕꯗꯨ ꯑꯣꯏꯗꯦꯕ
ꯎꯝ ꯐꯩꯅꯦ ꯉꯥꯎꯗ꯭ꯔꯤꯗꯨ ꯑꯗꯨꯅꯦ ꯃꯃꯥ ꯃꯄꯥ ꯃꯥꯟꯗꯦꯕ ꯃꯁꯛꯇꯨꯁꯨ ꯎꯝ ꯑꯗꯨꯅꯦ ꯑꯩꯈꯣꯏ ꯏꯟꯗꯣꯝ ꯆꯥꯏ ꯃꯆꯥꯅꯨꯄꯤ ꯅꯣꯏꯗ ꯇꯨꯏꯁꯟ ꯂꯥꯛꯑꯝꯕꯗꯣ
ꯎꯝ
ꯑꯗꯨꯅ ꯏꯇꯣꯟꯆꯥꯗ ꯃꯤꯗꯣ ꯅꯍꯟ ꯀꯔꯤ ꯃꯣꯏꯒꯤ ꯅꯨꯄꯤ ꯃꯈꯣꯏꯗꯨꯅ ꯂꯣꯏꯅ ꯊꯤꯔꯒ ꯅꯨꯄꯥ ꯃꯈꯩꯗꯨꯅ ꯂꯣꯏꯅ ꯐꯖꯔꯤꯗꯨ ꯀꯔꯤꯒꯤꯅꯣ ꯄꯥꯏꯅ ꯍꯪꯉꯦꯌꯦ ꯍꯩꯠ ꯑꯉꯥꯎꯕꯤꯅ ꯇꯧꯋꯦꯌꯦ ꯏꯇꯣꯟ ꯆꯥꯟꯅꯗꯒ
ꯀꯅꯥꯗ ꯍꯪꯉꯤꯌꯦ
ꯏꯇꯣꯟꯆꯥꯗ ꯑꯩ ꯅꯣꯛꯅꯤꯡ ꯅꯣꯛ ꯑꯩꯩꯅ ꯀꯦ ꯀꯦꯕꯗ ꯀꯦꯕꯥꯛ ꯊꯣꯛꯏꯝ
ꯀꯔꯤ ꯇꯧ ꯀꯤꯈ꯭ꯔꯕ ꯖꯥꯠꯂꯣ ꯃꯥꯅ ꯁꯣꯝꯗ ꯂꯥꯛꯈꯤꯗꯕꯗꯨ
ꯅꯠꯇꯦ ꯆꯠꯇꯝꯅꯦ ꯃꯤꯇꯣꯟꯆꯥꯅ ꯇꯥꯛꯑꯦ ꯍꯥꯏꯕꯅꯦ ꯀꯦꯕꯗꯣ ꯀꯩꯕꯥꯥꯛ ꯊꯣꯛꯄꯅꯤꯅ ꯐꯟ ꯐꯅꯌꯥꯝꯅ ꯀꯩꯗꯧꯔꯁꯨ ꯇꯨꯏꯁꯟ ꯆꯠꯂꯁꯨ
ꯎꯝ
ꯀꯦꯗ ꯂꯩꯔꯕꯃꯤꯅ ꯑꯣꯏꯔꯛꯇꯕ ꯑꯗꯨꯅ ꯐꯨꯔ ꯐꯨꯔ ꯇꯥꯛꯑꯦꯗꯅ ꯎꯝ ꯑ ꯎꯝ ꯏꯁ ꯈꯪꯗꯦꯗ ꯑꯃꯒꯅꯦ ꯄꯤꯅ ꯈꯣꯡꯉꯛꯏꯁꯤꯕꯣ ꯀꯔꯤꯒꯤꯅꯣ
ꯀꯅꯥꯅ ꯈꯪꯖꯕꯅꯣꯗ
ꯇꯕꯨ ꯄꯩꯁꯥ ꯐꯪꯒꯅꯤ ꯁꯤꯒꯤ ꯗꯨꯝ ꯈꯥꯡꯉꯤꯕꯅꯤ ꯄꯤ ꯈꯣꯡꯒꯦꯔ ꯄꯥ ꯈꯣꯡꯒꯦꯔꯥ
ꯄꯩꯁꯥꯅ ꯉꯝꯗꯕꯁꯨ ꯂꯩꯇꯦ ꯑꯗꯨꯅꯤꯅꯦ
ꯂꯩꯍꯦ ꯍꯣꯡꯗꯕ ꯂꯩꯇꯦ ꯍꯥꯏꯕ ꯌꯥꯕ ꯅꯠꯇꯦ ꯍꯥ